ꯇ
ꯇꯥꯕꯣ
ꯇꯥꯔꯦ ꯇꯥꯔꯦ
ꯒꯗꯣꯔꯤꯕ
ꯑꯩꯒꯤ ꯂꯩꯃꯤꯟꯅꯕꯁꯤꯅ ꯏꯔꯣꯟꯝꯕ ꯑꯩ ꯌꯦꯡꯉꯤ
ꯅꯅꯦ ꯑꯉꯥꯡ ꯃꯆꯥꯥꯅꯤꯅ
ꯍꯣꯏ ꯑꯩꯈꯣꯏ ꯏꯃꯥꯟꯅꯕꯤꯔꯣꯜꯂꯒꯅꯦ ꯃꯊꯛꯇꯒꯤ ꯀꯩ ꯄꯥꯎꯝ ꯑꯗꯨꯅꯨꯡꯃꯥꯏꯅ ꯃꯥꯅ ꯃꯥꯅ ꯏꯔꯜꯂ ꯀꯅꯤꯌꯦ
ꯐꯝꯃꯒ ꯐꯖꯅ ꯌꯦꯡꯉꯤꯕ
ꯍꯣꯏ ꯐꯝꯃꯒꯥꯏ ꯑꯗꯨꯗ ꯄꯨꯒ ꯆꯠꯄꯔꯒꯦ
ꯎꯝ ꯑꯟꯗ꯭ꯔꯣ ꯌꯥꯝ ꯐꯖꯔꯦ ꯍꯥꯏꯕ ꯄꯥꯎ ꯇꯥꯏꯅꯦ
ꯑꯟꯗ꯭ꯔꯣꯗꯣ ꯐꯖꯔꯕ ꯍꯥꯏꯁꯦ ꯑꯃꯨꯛ
ꯎꯝ
ꯐꯖ ꯐꯖꯩ ꯃꯣꯏꯅ ꯑꯩ ꯍꯥꯟꯅ ꯊꯋꯥꯏ ꯇꯕꯅꯤꯠꯇ ꯂꯥꯛꯇ ꯑꯣꯏꯔꯣ
ꯐꯖꯩ ꯍꯥꯏꯌꯦ ꯐꯖꯩ ꯍꯥꯏꯌꯦ ꯑꯗꯨ ꯍꯥꯏꯔꯒ ꯑꯩꯗ ꯑꯩꯅ ꯉꯍꯥꯛ ꯅꯪꯉꯣꯟꯗ ꯊꯥꯔꯛꯄ ꯅꯣꯏ ꯑꯗꯥꯋꯥꯏꯗ ꯅꯪꯅ ꯅꯍꯥ ꯅꯍꯥꯃꯨꯛ ꯆꯠꯄꯗ ꯆꯠꯁꯦꯅ ꯍꯥꯏꯔꯒ ꯆꯠꯂꯛꯇꯕ ꯌꯨꯝ ꯃꯌꯥꯝ ꯂꯩꯕꯗꯣ
ꯑ ꯎꯥ
ꯑꯗꯨꯨꯗ ꯍꯣꯏ
ꯅꯪ ꯆꯠꯅꯤꯡꯕ ꯃꯕ ꯑꯗꯨꯗꯤ ꯑꯦꯛꯖꯥꯝ ꯂꯣꯏꯔ ꯆꯠꯂꯨꯔꯁꯦ
ꯑꯗꯨꯗꯣ ꯆꯠꯅꯤꯡꯕ ꯍꯥꯏꯇꯥꯔꯦ ꯌꯥꯝ ꯂꯦꯡꯒꯅꯣ ꯅꯪ
ꯑꯩ ꯂꯦꯡꯗꯦ ꯀꯔꯤ ꯂꯦꯡꯉꯒꯦ ꯑꯩ ꯑ ꯐꯣꯟꯁꯤꯁꯨ ꯂꯦꯡꯉꯦ ꯑꯩ ꯂꯦꯡꯗ꯭ꯔꯁꯨ
ꯎꯝ ꯑꯥꯎꯔꯤ
ꯃꯣꯏ ꯀꯩꯅꯣ ꯐꯣꯟꯁꯦ ꯂꯦꯡꯕꯗ ꯅꯨꯡꯉꯥꯏꯇꯦꯕ ꯅꯣꯏ ꯂꯔꯤꯛꯇ ꯑꯩꯅ ꯁꯣꯝꯗ ꯏꯌꯥꯔꯄꯤꯤꯁ ꯍꯥꯞꯄꯁꯨ ꯀꯦꯝꯉꯣꯟꯗ ꯐꯣꯟ ꯂꯦꯡꯉꯗꯤ ꯍꯦꯛꯇꯠꯅ ꯅꯨꯡꯉꯥꯏꯇꯕꯤꯗꯣ ꯇꯧꯋꯦꯕ
ꯑ ꯑꯗꯨꯒꯤ ꯌꯨꯝꯁꯤꯡꯗꯣ ꯐꯖꯩ ꯍꯥꯏꯕ ꯑꯗꯨ ꯌꯨꯝꯁꯤꯡꯗꯣ ꯃꯣꯏ ꯃꯣꯏ ꯀꯩꯅꯣ ꯇꯧꯕꯤꯗꯣ ꯑ ꯍꯥꯏꯗꯤ ꯎꯝ ꯊꯥꯔ ꯊꯥꯔꯒ ꯊꯝꯕꯗꯣ ꯅꯠꯇ꯭ꯔꯥ ꯃꯩꯇꯩ ꯌꯨꯝ ꯆꯥꯎꯒꯗꯧꯔꯒ
ꯍꯣꯏ ꯍꯣꯏ ꯑꯗꯨꯗꯣ ꯃꯣꯏꯗꯣ ꯍꯥꯟꯅꯗꯤ ꯑꯩꯈꯣꯏꯅꯒ ꯀꯩꯅꯣ ꯁꯉꯥꯏ ꯐꯦꯁꯇꯤꯚꯦꯜ ꯇꯧꯕꯒꯤ ꯆꯠꯄ ꯀꯥꯟꯗ ꯑꯗꯗꯤ ꯃꯣꯏ ꯃꯣꯏꯒꯤ ꯇ꯭ꯔꯥꯏꯞꯀꯤ ꯗ꯭ꯔꯦꯁꯀꯀ ꯊꯝꯃ ꯊꯝꯃꯒ ꯃꯌꯥꯝ ꯂꯩꯌꯦꯕ ꯈꯪꯉꯕ ꯑꯗꯣ ꯍꯧꯖꯤꯛ ꯇꯇꯤꯟꯗ ꯂꯩꯔꯝꯗꯧ ꯃꯥꯟꯗ ꯍꯧꯖꯤꯛꯇꯤ ꯅꯥꯄꯤ ꯃꯔꯛ ꯉꯥꯛꯇ ꯉꯥꯏꯍꯧꯔꯦ ꯃꯥꯜꯍꯧꯔꯦ ꯖꯤ ꯇ꯭ꯋꯦꯟꯇꯤꯒ ꯃꯥꯡꯈꯔꯦ ꯑꯗꯨꯗꯤ ꯅꯪ ꯌꯥꯝ ꯀꯩꯅꯣꯝ ꯍꯪꯒꯦ ꯌꯥꯝ ꯀꯩꯅꯣꯝ ꯍꯪꯒꯦ ꯅꯪ ꯌꯥꯝ ꯈꯪꯉꯗꯦ ꯗꯤꯖꯟꯁꯤꯒꯤ ꯐꯨꯨꯔ ꯐ ꯍꯥꯏꯔꯛꯑꯣ
ꯀꯪꯗ ꯍꯧꯖꯤꯛꯇ ꯊꯤꯕ ꯀꯥꯏꯅ
ꯍꯥꯏꯔꯣ
ꯖꯤ ꯇ꯭ꯋꯦꯟꯇꯤ ꯏꯕꯨ ꯀꯩꯅꯣ
ꯖꯤ ꯖꯤ ꯇ꯭ꯋꯦꯟꯇꯤ ꯍꯥꯏꯕꯁꯤꯒꯤ ꯐꯨꯜ ꯐꯣꯝ ꯍꯥꯏꯔꯛꯑꯣꯕ
ꯌꯦꯠ
ꯀ ꯌꯦꯦꯀꯜꯗ ꯀꯜꯂꯝꯕꯣ ꯅꯪ ꯌꯦ ꯒꯤ ꯀ ꯑꯀꯜ ꯈꯜꯂꯕꯂꯣ ꯀꯩꯅꯣꯝ ꯇꯧꯔꯦꯀꯣ ꯌꯥꯗ꯭ꯔꯥ ꯌꯥꯗ꯭ꯔꯥ ꯅꯪ ꯀꯣꯛꯇ ꯈꯤꯇꯪ ꯇꯧꯕ ꯃꯥꯜꯂꯦꯀꯣ
ꯖꯤ ꯌꯥꯏꯗꯤ ꯀꯩ ꯍꯥꯏꯅ
ꯖꯤ ꯍꯥꯏꯗꯤ ꯒ꯭ꯔꯨꯞ ꯑꯣꯐ ꯇ꯭ꯋꯦꯟꯇꯤ ꯍꯥꯏꯕ
ꯁ ꯀꯔꯤꯒꯤ ꯇ꯭ꯋꯦꯟꯇꯤ ꯌꯨꯝꯗꯔꯥ
ꯒ꯭ꯂꯣꯕꯜ ꯇ꯭ꯋꯦꯟꯇꯤ ꯅꯠꯇꯦ ꯖꯤ ꯇ꯭ꯋꯦꯟꯇꯤ ꯀꯩꯅꯣ ꯇꯧꯕꯗꯣ ꯈꯪꯗ꯭ꯔꯣꯅꯪ ꯏꯟꯗꯤꯌꯥꯒꯤ ꯑꯃ ꯏꯟꯗꯤꯌꯥꯁꯨ ꯌꯥꯎꯕꯗꯣ ꯗꯤ ꯇ꯭ꯋꯦꯟꯇꯤ ꯇꯧꯕꯗꯣ
ꯈꯪꯗꯦꯌꯦꯦ ꯑꯩ ꯑꯩ ꯄꯣꯂꯤꯇꯤꯛꯁ ꯌꯥꯎꯗꯦ ꯑꯩ
ꯁꯤ ꯄꯣꯂꯤꯇꯤꯛꯁ ꯅꯠꯇꯦꯀꯣ ꯑꯁꯤꯗꯤꯅꯦ ꯄꯣꯂꯤꯇꯤꯛꯁ ꯅꯠꯇꯦ ꯑꯁꯤꯗꯤ
ꯑꯩ ꯖꯦꯅꯦꯔꯦꯜ ꯅꯣꯂꯦꯖ ꯈꯪꯗꯦ
ꯑꯣ ꯅꯪ ꯈꯪꯗꯦ ꯍꯥꯏꯗꯤ ꯁꯝꯃꯤꯅꯦ
ꯑꯈꯪꯗ ꯍꯦꯛꯇ ꯁꯦꯝ ꯐꯝꯃꯦꯕꯅ
ꯁꯝꯃꯦ ꯑꯩ ꯈꯪꯗꯦ ꯈꯪꯗꯕꯗꯨꯗꯤ ꯍꯥꯏꯔꯣꯗꯅ
ꯒ꯭ꯔꯨꯞ ꯑꯣꯐ ꯇ꯭ꯋꯦꯟꯇꯤ ꯍꯥꯏꯗꯤ ꯇ꯭ꯋꯦꯟꯇꯤ ꯀꯟꯇ꯭ꯔꯤꯅ ꯁꯦꯝꯃꯒ ꯁꯥꯕ ꯭ꯔꯣꯨꯞ ꯑꯣꯐ ꯇ꯭ꯋꯦꯟꯇꯤ ꯍꯥꯏꯗꯤ
ꯑꯗꯨ ꯌꯥꯎꯕ꯭ꯔꯥ ꯑꯗꯨ ꯂꯩꯕ꯭ꯔꯣ ꯑꯗꯨꯗ
ꯂꯩꯌꯦ ꯑꯗꯨ ꯂꯩꯕ ꯍꯥꯏꯕꯗꯤ ꯑꯩꯈꯣꯏꯒꯤ ꯎꯝ ꯀꯩꯅꯣꯒꯤ ꯑꯗꯨꯝ ꯑꯩꯈꯣꯏ ꯏꯟꯗꯤꯌꯥꯒꯤ ꯑꯣꯏꯅ ꯒ꯭ꯔꯨꯞ ꯑꯣꯐ ꯇ꯭ꯋꯦꯟꯇꯤ ꯍꯥꯏꯔꯀꯥꯟꯗ ꯑꯩꯈꯣꯏ ꯏꯟꯗꯤꯌꯥꯁꯦ ꯒ꯭ꯔꯨꯞ ꯑꯣꯐ ꯇ꯭ꯋꯦꯟꯇꯤ ꯇꯨꯗ ꯌꯥꯎꯋꯕ ꯑꯗꯨꯒꯤ ꯑꯗꯨꯝ ꯆꯥꯎꯈꯠꯄ ꯄꯨꯔꯛꯄ ꯍꯥꯏꯇꯥꯔꯦ ꯆꯥꯎꯈꯠꯄ ꯄꯨꯔꯛꯅꯕ ꯇꯧꯔꯤꯅꯤ ꯅꯦꯕ ꯃꯣꯏꯗꯣ
ꯎꯝ
ꯑꯗꯨꯒꯤꯗ ꯍꯥꯏꯗꯤ ꯑꯗꯨꯝ ꯖꯤ ꯇ꯭ꯋꯦꯟꯇꯤꯁꯨ ꯌꯥꯎꯋꯦ ꯍꯥꯏꯕ ꯍꯥꯏꯇꯥꯔꯦ ꯑꯩꯈꯣꯏ ꯃꯣꯏ ꯀꯩꯅꯣ ꯇꯧꯕꯗ ꯏꯁꯄꯣꯟꯁꯔ ꯇꯧꯕ ꯈꯣꯠꯄꯗꯣ ꯖꯤ ꯇ꯭ꯋꯦꯟ ꯇꯤꯗ ꯆꯜꯂꯦ ꯈꯣꯠꯂꯦ ꯀꯥꯏꯅꯒ ꯑꯁ ꯊꯦꯛꯈꯤꯗꯗꯤ ꯃꯌꯥꯝ ꯏꯝꯐꯥꯜꯗꯒ ꯖꯤ ꯇ꯭ꯋꯦꯟꯇꯤ ꯂꯥꯕ ꯑꯣꯏꯅꯤ
ꯑꯩ ꯄꯣꯛꯇ꯭ꯔꯤꯀꯥꯟ ꯑꯣꯏꯔꯃꯅꯦ
ꯍꯣꯏ ꯕꯦꯝꯃꯥ ꯄꯣꯔꯛꯇ꯭ꯔꯤꯀꯥꯟꯗ ꯁꯛꯇꯨꯒꯁꯨ ꯎꯝ ꯄꯣꯛꯇ꯭ꯔꯤꯀꯥꯟ ꯀꯥꯏꯅꯣ ꯑꯁꯤꯁꯤ ꯆꯍꯤ ꯑꯅꯤ ꯑꯍꯨꯝꯕ ꯆꯍꯤ ꯑꯅꯤ ꯆꯍꯤ ꯑꯅꯤ ꯑꯨꯨꯝ ꯃꯃꯥꯡꯗ ꯇꯧꯈꯤꯗꯉꯥꯏ ꯄꯣꯛꯇꯗꯉꯥꯏ ꯂꯤꯔꯕ ꯅꯪꯅ ꯀꯔꯤ ꯄꯣꯛꯇ꯭ꯔꯤꯕ ꯍꯥ
ꯑꯩꯕꯨ ꯂꯤꯔꯦ ꯍꯥꯏꯕꯗꯤ ꯅꯪ ꯍꯦꯟꯃꯜꯂꯛꯑꯦ
ꯅꯪ ꯆꯥꯛꯀ ꯆꯥꯔꯔꯣꯏꯗ꯭ꯔꯣ ꯀꯩꯅꯣ ꯋꯥꯔꯤ ꯑꯗꯨꯝ ꯇꯧ ꯂꯩꯔꯗꯣꯏꯔꯣ
ꯆꯥꯛ ꯆꯥꯔꯅꯤ ꯆꯥꯗ꯭ꯔꯗꯤ ꯀꯩꯅꯣ ꯑꯦ ꯅꯪꯅ ꯐꯥꯔ ꯊꯝꯃꯒ ꯍꯥꯏꯕꯣ
ꯑ ꯄꯥꯏꯅꯦꯔꯣ ꯇꯥꯏꯩꯅꯔꯣ ꯏꯉꯗ ꯇꯥꯏꯅꯦꯔꯣ
ꯇꯥꯏꯅꯗꯣꯏꯅꯦ ꯅꯪꯉꯣꯟꯗ ꯂꯣꯏꯅ ꯇꯥꯏꯅꯗꯣꯔꯤꯕꯅꯦ
ꯅꯪ ꯉꯁꯥꯏ ꯀꯩꯩꯅꯥꯡ ꯆꯥꯕ ꯌꯦꯟ
ꯎꯝ ꯑꯩ ꯉꯁꯥꯏ ꯍꯥꯏꯖꯔꯥ ꯍꯦꯜꯂꯦ ꯑꯩ ꯆꯥꯗꯦ
ꯑꯩꯒꯤ ꯑꯩꯒꯤ ꯁꯨꯝꯕꯩꯦ
ꯆꯥꯗꯦ ꯑꯩꯌꯨ ꯋꯥꯟꯇꯥꯗꯒ ꯆꯥꯛ ꯈꯔ ꯆꯥꯈ꯭ꯔꯦ ꯑꯗꯨꯀꯥꯟꯗ ꯃꯣꯏꯅ ꯆꯥꯅꯕꯗꯨꯗꯩ ꯌꯥꯎꯗ꯭ꯔꯦ ꯑꯗꯨꯒ ꯃꯣꯏ ꯆꯥꯟꯅꯕꯗꯣ ꯂꯣꯏꯔꯀꯥꯟ ꯑꯩ ꯇꯨꯁꯟ ꯇꯨꯏꯁꯟ ꯂꯣꯏꯔꯀꯥꯟꯗ ꯆꯥꯏ
ꯍꯌꯦꯡ ꯅꯨꯡꯗꯥꯡ ꯆꯠ ꯆꯥꯔꯔꯣꯏ ꯆꯥꯛꯂꯛꯑꯥꯟꯗ꯭ꯔꯦ
ꯂꯃꯤ ꯆꯅꯦꯦ
ꯀ ꯌꯥꯝ ꯂꯥꯎꯏꯅ ꯑꯩ ꯂꯨꯄꯥ ꯀꯨꯟ ꯌꯥꯎꯔꯝꯕ ꯋꯥꯅꯤ ꯐꯣꯟ ꯐꯣꯟ ꯃꯅꯤꯡꯗ ꯐꯣꯟ ꯃꯡꯗ ꯂꯨꯄꯥ ꯀꯨꯟ ꯌꯥꯎꯔꯝꯃꯦ ꯍꯥꯏꯕ
ꯍꯝ
ꯎꯗꯣ
ꯌꯥꯗꯦꯀꯣ ꯌꯥꯗꯦ ꯀꯧ ꯃꯤ ꯑꯣꯖꯥꯗꯤ ꯂꯨꯄꯥ ꯀꯨꯅ ꯐꯪꯈ꯭ꯔꯦ ꯍꯧꯖꯤ ꯄꯦꯗꯥꯁꯨꯣ
ꯍꯧꯖꯤꯛ ꯂꯨꯄꯥ ꯀꯨꯟ ꯑꯃ ꯐꯣꯟ ꯃꯡꯗ ꯌꯥꯎꯔꯝꯃꯦ ꯑꯩꯈꯣꯏ ꯃꯥꯅ ꯅꯍꯥꯟ ꯃꯉꯥꯅꯤ ꯆꯥꯛꯀꯧꯕꯗ ꯃꯉꯥꯅꯤ ꯆꯥꯛꯀꯧꯕꯗ ꯍꯥꯏ ꯂꯩꯦ ꯀꯩꯅꯣꯗ ꯄꯤꯔꯛꯄꯅꯦꯕ ꯀꯩ ꯀꯔꯤ ꯑꯃ ꯀꯩꯅꯣ ꯁꯪꯒꯥꯕꯗ ꯑꯪ ꯁꯪꯒꯥꯕ ꯌꯦꯜꯂꯛꯄꯗꯨꯗ
ꯎꯝ ꯍꯝ ꯑꯗꯨꯝ ꯑꯗꯨꯝ ꯑꯗꯨꯃꯥꯏꯅ ꯐꯔꯛ ꯇꯥꯅ ꯄꯤꯔꯛꯄꯗꯣ ꯐꯣꯟ ꯃꯅꯤꯡꯗ ꯑꯗꯨꯝ ꯍꯥꯞꯀꯟꯕꯅꯦ ꯕꯦꯛ ꯌꯥꯝꯖꯕ ꯇꯟꯖꯥ ꯑꯣꯏꯕꯅꯤꯅꯀꯣ ꯍꯥꯏꯗꯤ ꯃꯣꯏꯒꯤ ꯑꯗꯨꯃꯥꯏꯅ ꯑꯩꯈꯣꯏꯗꯤ ꯍꯥꯞꯄ ꯍꯩꯇꯕꯅꯤꯅ ꯐꯣꯟ ꯃꯅꯤꯡꯗ ꯑꯗꯨꯝ ꯍꯥꯞꯄ
ꯃꯣꯏꯅꯅ ꯍꯥꯞꯄꯠꯇꯣ ꯑꯩ ꯊꯤꯜꯂꯤꯃꯦ ꯆꯥꯛ ꯆꯥꯛ ꯆ ꯊꯤꯟꯗ꯭ꯔꯣ
ꯅꯪꯅ ꯍꯩꯇꯕꯩ ꯗꯦ
ꯍꯣꯏꯅꯦ ꯍꯣꯏꯅꯦ ꯑꯩꯅ ꯍꯩꯇꯕ ꯑꯣꯏꯔꯒꯗꯤ
ꯑꯩꯅ ꯍꯥꯞꯄꯗꯗꯤꯤꯟꯗꯤ ꯊꯤꯟꯗꯦ ꯆꯣꯠꯄꯩ ꯋꯥꯅꯤ
ꯕꯤꯖꯟꯖꯤ ꯕꯤꯖꯟꯖꯤ
ꯅ ꯀ
ꯏꯅꯦꯀꯣ
ꯈꯔ ꯈꯦꯅꯔ
ꯑꯩꯒꯤ ꯐꯣꯟꯁꯤꯗ ꯑꯩꯒꯤ ꯐꯣꯇꯣꯅ ꯅꯠꯇꯕ ꯉꯥꯛꯇꯅꯤ ꯌꯥꯎꯔꯝꯃꯤꯁꯦ
ꯅꯪꯒꯤ ꯐꯣꯇꯣ ꯅꯠꯇꯕ ꯉꯥꯛꯇ
ꯅꯍꯥꯟ ꯁꯪꯒꯥꯕ ꯑꯗꯨꯒ ꯑꯏꯩꯅ ꯁꯪꯒꯥꯕꯒꯤ ꯑꯩꯗꯤ ꯀꯥꯞꯇꯗ ꯑꯩ ꯀꯥꯞꯇꯌꯦ
ꯀꯔꯤ ꯀꯥꯞꯇ꯭ꯔꯤꯔꯤꯕ
ꯅꯣꯏꯕꯒ ꯊꯤꯅ ꯑꯗꯣ ꯃꯣꯏ ꯌꯨꯝ ꯀꯂꯔꯁꯦ ꯌꯥꯝ ꯐꯖꯗ ꯌꯥꯝ ꯏꯪꯖꯥꯅꯤ ꯍꯥꯏꯗꯤ ꯏꯪꯕꯗ ꯑꯣꯏꯌꯦꯕ
ꯍꯧꯖꯤꯛꯀꯥꯟꯁꯦ ꯏꯪꯕ ꯉꯥꯇ ꯈꯟꯅꯔꯛꯑꯦ ꯎ ꯍꯥꯏꯅ ꯍꯥꯟꯅꯒꯤ ꯃꯇꯝꯗꯅ
ꯍꯥꯏꯔꯛꯑꯣ
ꯀꯂꯔꯐꯨꯜ ꯌꯥꯝ ꯄꯥꯝꯃꯝꯗ꯭ꯔꯥ ꯃꯆꯨ ꯃꯆꯨꯒ ꯁꯪꯉꯗꯤ ꯐꯖꯔꯦ ꯀꯥꯏꯅ ꯈꯜꯂꯝꯃꯤ
ꯊꯪꯅꯔꯝꯃꯦꯕ ꯑꯗꯨꯗꯤꯦ
ꯑꯗ ꯌꯥ
ꯑꯗꯣ ꯑꯩꯒꯤ ꯇꯨꯡꯗꯒꯤ ꯐꯕ ꯚꯤꯗꯤꯑꯣ ꯅꯝꯕ ꯑꯃꯗꯤꯝ ꯌꯥꯎꯔꯝꯃꯦ ꯇꯨꯡꯗꯤ ꯑꯩꯗꯤ ꯑꯗꯨꯝ ꯒ꯭ꯔꯥꯎꯟ ꯌꯨꯝꯗ ꯔꯥꯎꯟ ꯅꯝꯃꯛꯄꯗ ꯇꯨꯡꯗꯩ ꯑꯩ ꯇꯨꯡꯒꯤ ꯚꯤꯗꯤꯑꯣ ꯌꯥꯔꯝꯃꯤꯗꯣ ꯑꯩ ꯌꯥꯝ ꯅꯣꯏꯔꯝꯗꯦ ꯈꯤꯇꯪ ꯍꯔꯥꯎꯋꯦ
ꯎ
ꯑꯗꯨꯃꯋꯥꯏꯗ ꯑꯣꯏꯗꯦꯕ
ꯃꯌꯥꯝꯡ ꯀꯪꯉꯒ ꯂꯩꯔꯝꯃꯦ
ꯇꯧꯏꯖꯎꯋꯅꯦ
ꯍ ꯆꯥꯛ ꯆꯥꯊꯣꯛꯑꯣ
ꯑꯩꯉꯣꯟꯗꯔꯣ
ꯃꯥꯅꯦ
ꯀꯩꯗꯧꯕꯒꯤ ꯅꯪꯅ ꯆꯥꯋꯥꯔ ꯆꯥꯔ ꯑꯁ ꯅꯍꯥꯟ ꯉꯥꯅꯨ ꯉꯉꯧꯕ ꯆꯥꯕꯀꯣ ꯋꯥꯎ ꯑꯃ ꯃꯍꯤꯒꯗꯣ ꯑꯉꯧꯕ ꯇꯪꯈꯥꯏ ꯑꯃ ꯈꯥꯏ ꯗꯣꯛꯑꯦꯕ ꯉꯥꯅꯨ ꯑꯃ ꯁꯦꯝꯃꯦꯕ ꯅꯍꯥꯟꯗꯣ
ꯅꯌꯨꯝꯗ ꯆꯥꯔꯛꯏꯔ ꯍꯥꯏꯖꯦ
ꯍꯣꯏꯍꯦ ꯌꯨꯝꯗ ꯆꯔꯛꯇꯔꯗꯤ ꯑꯩꯅ ꯉꯥꯅꯨ ꯆꯥꯅꯤ ꯍꯥꯏꯈꯤ
ꯅꯪ ꯌꯥꯝ ꯂꯥꯎꯋꯦ ꯅꯪ
ꯏꯁ ꯀꯔꯤ ꯅꯥꯁꯛꯇꯨꯒꯥ
ꯅꯥꯌꯨꯝꯗ ꯍꯥꯏꯔꯛꯑꯣ
ꯑꯥ ꯑꯗꯨꯗꯣ ꯉꯥꯅꯨ ꯗꯣ ꯇꯛꯄ ꯇꯪꯈꯥꯏ ꯑꯃ ꯍꯦꯟꯅ ꯈꯥꯏꯗꯣꯛꯑꯦ ꯑꯉꯧꯕꯗꯣ ꯐꯖꯅ ꯆꯥꯔꯦ ꯑꯗꯨꯒ ꯃꯍꯤꯗꯣ ꯑꯃꯨꯛ ꯃꯍꯤ ꯗꯨꯁꯨ ꯍꯥꯎꯋ ꯆꯥꯕꯅꯤ
ꯅꯥꯌꯨꯝꯗꯥ ꯅꯣꯡ ꯅꯤꯅꯤ ꯗꯪ ꯂꯩꯔꯨꯕꯗꯥ ꯑꯗꯣ ꯅꯣꯡꯃꯇ ꯑꯍꯥꯎꯕ ꯆꯥꯗꯕ ꯅꯨꯃꯤꯠ ꯑꯝꯇ ꯌꯥꯎꯗꯦ ꯍꯥꯏꯕꯅꯤꯗ
ꯑꯦ ꯑꯗꯨꯇꯥꯕꯨ ꯖꯥꯒꯦꯅꯥ ꯆꯠꯂꯤ ꯅꯥꯠꯇꯔꯣ ꯑꯩ
ꯎꯝ ꯑꯗꯨꯗꯕꯨ ꯀꯅꯥꯅꯥ
ꯑꯩꯈꯣꯏ ꯃꯥ ꯅꯥ ꯑꯩ ꯉꯥꯏꯔꯥ ꯂꯩꯔꯦ ꯍꯥꯏꯕꯅꯦ ꯅꯪ ꯂꯛꯄꯒ ꯑ ꯉꯥꯅꯨꯗꯣ ꯑꯃ ꯆꯥꯔꯁꯤ ꯇꯥꯃꯣꯅ ꯆꯥꯔꯣ ꯍꯥꯏꯔꯕꯅꯤ ꯑꯗꯨꯗꯒꯤ ꯉꯥꯗꯅ ꯃꯥꯏ ꯕꯥꯔꯗꯦ ꯗ ꯊꯣꯡꯉꯁꯤ ꯑꯗ ꯌꯦꯟꯗꯨꯕꯨꯗꯤ ꯑꯗꯨꯝ ꯃꯔꯛꯇ ꯑꯗꯨꯝ ꯊꯔꯛꯇ ꯑꯗꯨꯝ ꯆꯥꯔꯦꯗꯣ ꯑꯩꯈꯣꯏꯅ ꯉꯥꯅꯨ ꯊꯣꯡꯕ ꯅꯨꯃꯤꯠꯇꯁꯨ ꯏꯇꯩꯅ ꯏꯇꯩꯩꯅ ꯌꯦꯟ ꯊꯣꯡꯕ ꯄꯤꯔꯛꯑꯦ
ꯅꯣꯏ ꯃꯥꯅ ꯅꯪ ꯅꯨꯡꯁꯤꯕ ꯑꯣꯏꯔꯝꯗ꯭ꯔꯦꯀꯣ
eikhoi ꯃꯥ ꯅꯥ ꯑꯩ ꯅꯨꯡꯁꯤꯕꯥ ꯑꯣꯏꯔꯝꯗꯔ꯭ꯦ ꯆꯇꯂꯣ
ꯅꯣꯏ ꯃꯥꯅ ꯅꯪꯁꯦ ꯅꯣꯏ ꯃꯥꯅ ꯅꯪꯁꯦ ꯀꯩꯅꯤ ꯈꯜꯂꯝꯅꯤ ꯈꯪꯕ꯭ꯔꯥ
ꯎꯝ ꯍꯥꯏꯔꯛꯑꯣ ꯑꯣ ꯀꯥꯏ ꯃꯤ ꯁꯤꯠꯊꯕꯅꯤ ꯍꯣꯡꯕ ꯑ ꯑꯩ ꯂꯥꯛꯄꯅꯦ ꯉꯥꯏꯔꯤꯁꯦ ꯑꯦꯟꯁꯥꯡ ꯑꯍꯥꯎꯕꯥ ꯆꯥꯅꯕꯅꯥ
ꯑꯗꯨꯅꯦ ꯍꯥꯏꯖꯦ ꯑꯦꯟꯁꯥꯡ ꯑꯍꯥꯎꯕꯥ ꯑꯦꯟꯁꯥꯡ ꯑꯍꯥꯎꯕꯥ ꯑꯃ ꯆꯥꯕ ꯃꯇꯝꯗ ꯅꯪ ꯅꯤꯡꯖꯤꯡꯉꯝꯒꯅꯤꯕ
ꯏꯀ ꯅꯤꯡꯁꯤꯡ ꯉꯝꯅꯤ ꯅꯤꯡꯁꯤꯡꯈ ꯁꯦꯡꯕ ꯑꯩꯅ ꯍꯥꯏ
ꯏꯆꯥ ꯇꯝꯕꯤꯗꯣ ꯌꯥꯝ ꯆꯖꯕꯅꯦꯅ
ꯀꯩꯁꯨ ꯆꯥꯗꯦ ꯏꯕꯦꯝꯃꯥ ꯑꯩꯈꯣꯏꯅꯥ ꯆꯥꯏꯔꯤꯗꯨꯗꯤ ꯊꯨꯠ ꯑꯩ ꯀꯩꯁꯨ ꯆꯥꯗꯦ ꯍꯥꯏꯕ ꯆꯥꯛꯀꯗꯣ ꯌꯥꯝ ꯆꯥꯒꯦ ꯇꯧꯔ ꯉꯝꯗꯦ ꯍꯥꯏꯕ
ꯏꯆꯥ ꯇꯣꯝꯕꯤꯗꯨꯕꯨ ꯑꯅꯥ ꯍꯥꯏꯔꯣ
ꯆꯥꯛ ꯆꯥꯕꯥ ꯌꯥꯝ ꯍꯜꯂꯦ ꯍꯥꯏꯕꯥ ꯑꯩ ꯌꯨꯝ ꯁꯤꯗꯩꯩ ꯆꯠꯂꯒꯥ ꯑꯗ ꯆꯥꯛ ꯆꯥꯕꯗꯅꯦ ꯑꯃ ꯆꯥꯡꯗꯣ
ꯆꯥꯛꯇꯣ ꯆꯥꯗ꯭ꯔꯁꯨ ꯍꯦꯟꯖꯥꯡꯗꯣ ꯃꯌꯥꯝ ꯆꯥꯔꯛꯑꯣ
ꯆꯥꯏꯌꯦ ꯉꯥꯅꯨ ꯑꯉꯧꯕ ꯃꯌꯥꯝ ꯆꯥꯏ ꯍꯥꯏꯕ ꯑꯗꯨꯗꯨꯅ ꯉꯥꯅꯨ ꯑꯉꯧꯕꯗꯣ ꯆꯥꯁꯤꯜꯂꯝꯅꯤ ꯆꯥꯛꯇꯨ ꯃꯌꯥꯝ ꯆꯥꯕ ꯌꯥꯗ꯭ꯔꯤꯗꯅ ꯑꯩ ꯑꯩ ꯑꯥꯏꯗꯤꯌꯥꯁꯤ ꯅꯪ ꯈꯪꯗ꯭ꯔꯕ ꯃꯥꯜꯂꯦ
ꯈꯪꯉꯦ ꯈꯪꯉꯦ ꯈꯪꯉꯦ ꯅꯪ ꯈꯪꯉꯤ ꯑꯩ ꯈꯪꯗ꯭ꯔꯗꯤ ꯀꯩꯔꯥ
ꯍꯦꯟꯁꯤꯜꯂꯦ
ꯂꯦꯡꯉ ꯂꯦꯡꯉꯝꯗꯕꯤ ꯅꯪꯅꯥꯁꯨ
ꯑꯗꯣ ꯏꯁꯤꯡ ꯊꯛꯄꯩꯅꯦꯕ ꯏꯁꯤꯡ ꯊꯛꯇ꯭ꯔꯗꯤ ꯀꯦꯝ ꯇꯧꯗꯦꯕ ꯑꯗꯣ ꯆꯥꯛ ꯆꯥꯕꯗꯤ ꯀꯩꯁꯨ ꯇꯧꯔꯕ ꯏꯁꯤꯟ ꯊꯛꯆꯜꯂꯛꯄꯁꯤꯗ ꯄꯨꯛꯁꯦꯟꯕ ꯏꯟꯊꯣꯛꯄꯒꯤ ꯅꯥꯔꯛꯄꯗꯣ ꯑꯗꯨꯅꯦ ꯍꯥꯏꯕ
ꯈꯡꯒꯦ ꯅꯥꯕꯅꯦ ꯅꯥꯕꯅꯦꯍꯦ ꯈꯡꯒꯦ ꯑꯩꯁꯨ
ꯅꯪꯁꯨ ꯀꯪ ꯅꯠꯇ꯭ꯔꯥꯒꯤ ꯑꯋꯥꯕꯁꯦ ꯀꯃꯥꯏꯅ ꯅꯥ ꯍꯥꯏꯕꯁꯦ
ꯈꯪꯉꯦ꯫ ꯈꯪꯉꯦ ꯑꯩꯁꯨ ꯈꯪꯉꯦ
ꯅꯪ ꯆꯥꯛ ꯅꯣꯏ ꯆꯥꯛ ꯂꯣꯏꯗꯔ꯭ꯤꯕꯣ
ꯂꯣꯏꯔꯦ ꯆꯥꯛ ꯊꯤꯔꯦ ꯆꯥꯛ ꯆꯥꯔꯨꯈꯤꯒꯦ ꯑꯩ
ꯑꯣ ꯆꯥꯔꯨꯔꯣ ꯑꯩꯁꯨ ꯑꯩꯁꯨ ꯆꯥꯛ ꯆꯥꯔꯒꯥ ꯊꯣꯡꯒꯗꯕ ꯑꯃꯨꯛ ꯍꯥꯏꯅꯔꯁꯤ
ꯍꯣ ꯍꯣ ꯍꯣ
ꯊꯝꯃꫭ ꯊꯝꯃꫭ
ꯎꯝ
ꯎꯝ
ꯍ
ꯊꯝꯃꯣ
ꯊꯝꯃꯣ
ꯊꯝꯃꯣ ꯌꯥꯔꯦ ꯊꯝꯃꯣ ꯅꯪ ꯊꯝꯗꯧꯅꯦ ꯍꯦ ꯍꯜꯂꯣ ꯍꯜꯂꯣ ꯃ